ꯑꯣ ꯑꯣ ꯆꯛ ꯆꯥꯥꯔꯕꯣ
ꯍꯣꯏ ꯖꯥꯔꯦ ꯉꯩꯍꯥꯛ ꯑꯣꯏꯔꯦ ꯅꯣꯏꯗꯤ
ꯆꯥꯔꯦ
ꯀꯔꯤ ꯀꯔꯤ ꯃꯊꯦꯟ ꯆꯥꯔꯕꯧ
ꯑ ꯑ ꯀꯥꯡꯁꯣꯏ ꯅꯣꯏꯗꯤ
ꯈꯣꯏꯖꯨ ꯀꯥꯡꯁꯣꯏꯃꯛ ꯇꯦ ꯅꯠꯇꯦꯗ ꯊꯥꯎ ꯉꯧꯔꯒꯀꯣ ꯑ ꯆꯤꯡꯒꯤ ꯀꯩꯅꯣꯃ ꯃꯅꯥꯗꯣ ꯖꯤꯡꯒꯨꯝ ꯍꯥꯏꯕ꯭ꯔꯥ ꯀꯔꯤ ꯍꯥꯏꯕ꯭ꯔꯥ
ꯑꯧ ꯃꯥꯅꯦ
ꯆꯦꯡꯒꯨꯝ ꯅꯠꯇꯕ ꯃꯁꯔꯨꯝ ꯅꯠꯇꯕ
ꯃꯁꯔꯨꯝ ꯅꯠꯇꯕ
ꯍꯣꯏ ꯃꯥꯅ ꯑꯃ ꯑꯁꯥꯡ ꯆꯥꯡ ꯎꯔꯒ ꯕꯥꯛ ꯃꯨꯔꯒ ꯗꯥꯛ ꯒ꯭ꯔꯤꯟ ꯑꯣꯏꯅ ꯑꯣꯏꯕꯗꯣ
ꯃꯤꯇꯩꯂꯣꯟꯗ ꯖꯤꯡꯒꯨꯝ ꯗꯨꯃꯥꯏꯅ ꯍꯥꯏ ꯍꯥꯏꯅꯦ
ꯖꯤꯡꯒꯨꯝ
ꯍꯣꯏ ꯆꯦꯡꯒꯨꯝ ꯅꯠꯇꯕꯀꯣ ꯃꯁꯔꯨꯝꯗ ꯃꯁꯔꯨꯝꯗ ꯅꯠꯇꯕ ꯑꯗꯨꯃꯥꯏꯅ ꯍꯥꯏꯅꯦ ꯆꯨꯝꯕ꯭ꯔ ꯆꯨꯝꯕ꯭ꯔꯥ ꯂꯥꯟꯕ꯭ꯔꯥꯗꯤ ꯈꯪꯗꯦ
ꯑꯣ
ꯀꯥꯏꯗ ꯑ ꯀꯥꯏꯗ ꯆꯜꯂꯤꯅꯣ
ꯑꯩ ꯐꯣꯟ ꯆꯥꯔꯖ ꯇꯧꯋꯦꯅ ꯊꯣꯛꯑꯦꯅꯦ ꯌꯨꯝꯗꯒꯤ ꯃꯩ ꯂꯥꯛꯇꯕ ꯑꯩꯈꯣꯏ ꯈꯨꯟꯅ
ꯑꯦ ꯀꯌꯥꯝ ꯀꯨꯏꯔꯦ ꯃꯩ ꯂꯥꯛꯇꯕ
ꯉꯔꯥꯡ ꯅꯨꯡꯅꯥꯡꯗꯒꯤ
ꯑꯁ ꯑꯗꯨꯗꯤ ꯕꯣꯜ ꯌꯦꯡꯕ ꯐꯪꯂꯝꯃꯔꯣꯏꯅꯦ
ꯍꯣꯏ ꯐꯪꯗ꯭ꯔꯦ
ꯃꯣꯕꯥꯏꯜꯗꯁꯨ ꯌꯦꯡꯗ꯭ꯔꯕꯣ
ꯍꯥꯥ
ꯃꯣꯕꯥꯏꯜꯗꯁꯨ ꯌꯦꯡꯗ꯭ꯔꯕꯣ
ꯉꯔꯥꯡꯗꯩ ꯌꯦꯡꯗ꯭ꯔꯦ ꯍꯣꯏ
ꯑꯣ
ꯕꯤꯇ꯭ꯔꯤ ꯂꯩꯗꯕꯒꯤ ꯌꯦꯡꯕ꯭ꯔꯣ ꯅꯣꯏꯗꯤ
ꯍꯣꯏ ꯉꯍꯥꯛ ꯌꯦꯡꯉꯝꯃꯦ
ꯑꯣ ꯐꯖꯔꯦꯅꯦ ꯕ꯭ꯔꯥꯖꯤꯜꯒ ꯅꯣꯔꯋꯦꯒꯤ ꯃꯦꯠꯁꯇꯣ
ꯑꯁ ꯕꯣꯜꯒ ꯌꯦꯡꯅꯤꯡꯗ꯭ꯔꯦꯗ ꯕ꯭ꯔꯥꯖꯤꯜ ꯁꯤꯕꯒꯤ
ꯍꯤꯍꯤ ꯗꯨꯃꯥꯏꯅ ꯇꯧꯅꯨ ꯍꯣꯔꯦꯟ ꯌꯦꯡꯕ ꯅꯨꯡꯉꯥꯏꯗꯣꯏꯅꯦ ꯄꯣꯔꯇꯨꯒꯜꯒ ꯀꯩꯅꯣ ꯑ ꯁ꯭ꯄꯦꯟ ꯌꯦꯡꯕ ꯅꯨꯡꯉꯥꯏꯗꯣꯏꯅꯦ ꯗ ꯎꯝ
ꯃꯣꯔꯅꯤꯡꯒꯤ ꯃꯦꯠꯇꯁꯨ ꯇꯧ ꯅꯨꯡꯉꯥꯏꯅ ꯃꯩ ꯍꯧꯔꯒ ꯑꯁ
ꯑꯣ ꯑꯣ
ꯏꯪꯂꯦꯟꯒ ꯃꯦꯛꯁꯤꯀꯣꯗꯣ ꯊ꯭ꯔꯤꯒ ꯇꯨꯗ ꯉꯝꯒ꯭ꯔꯦ ꯏꯪꯂꯦꯟꯅ
ꯏꯪꯂꯦꯟꯅ
ꯍꯣꯏ
ꯑꯣ
ꯑꯁ ꯃꯦꯛꯁꯤꯀꯣꯁꯨ ꯃꯣꯏꯒꯤ ꯍꯣꯡꯒ꯭ꯔꯥꯎꯟ ꯉꯗꯅꯣꯀꯣ ꯐꯖꯅ ꯆꯥꯟꯅꯩ ꯃꯣꯏꯁꯨ
ꯑꯣ
ꯏꯪꯂꯦꯟꯗꯣ ꯃꯤ ꯇꯔꯥ ꯈꯛꯇ ꯉꯥꯏꯈ꯭ꯔꯦ ꯃꯣꯏ ꯔꯦꯠ ꯀꯥꯔꯠ ꯑꯃ ꯆꯥꯗꯅꯕꯅꯦꯕ
ꯑꯣ ꯑꯗ
ꯃꯩ ꯍꯧꯥꯎꯈꯤꯗꯧꯕꯅꯦ ꯃꯣꯔꯅꯤꯡ ꯏꯃꯦꯖꯇꯨꯁꯨ
ꯑꯣ ꯑꯁ ꯑꯩꯗꯤ ꯌꯦꯡꯕ ꯁꯪꯗ꯭ꯔꯦ ꯑꯗꯣ ꯃꯣꯔꯅꯤꯡ ꯐꯣꯔ ꯊꯥꯔꯇꯤꯗ ꯂꯧ ꯑꯃꯨꯛ ꯆꯥꯏꯑꯦꯕ ꯐꯣꯔ ꯊꯥꯔꯇꯤꯗ ꯆꯠꯂꯒ ꯑꯩꯠ ꯊꯥꯔꯇꯤ ꯁꯥꯏꯅ ꯑꯃꯨꯛ ꯍꯟꯗꯛꯄ ꯑꯩꯗꯣ
ꯇꯝꯒꯦ ꯂꯧꯔꯣ
ꯑ
ꯁꯪꯉꯝ ꯁꯪꯉꯝ ꯀꯌꯥꯅꯣ
ꯑꯥ
ꯁꯅꯝ ꯀꯌꯥ ꯈꯣꯏꯕ꯭ꯔꯣ
ꯎꯝ ꯈꯪꯗꯦꯗ ꯌꯥꯝꯅꯤ ꯌꯥꯝꯃꯦꯗ
ꯑꯩꯈꯣꯏꯁꯦ ꯅꯣꯡꯇ ꯎꯎꯏ ꯑꯩꯈꯣꯏꯁꯨ
ꯑꯣ ꯅꯣꯏ ꯅꯣꯏꯗꯤ ꯂꯧ ꯂꯣꯏꯔꯕꯣ
ꯂꯣꯏꯔꯦ ꯀꯨꯏꯔꯦ ꯂꯧꯗꯣ ꯄꯣꯡꯐꯦꯟ ꯑꯣꯏꯌꯦꯕꯀꯣ ꯑꯗ ꯐꯣꯔꯠꯀꯤꯦ ꯍꯥꯏꯅ ꯑꯗꯨꯃꯥꯏꯅ ꯆꯠꯄ ꯀꯥꯟꯗ ꯅꯣꯡꯁꯦ ꯇꯥꯗꯕꯒꯤꯀꯣ ꯈꯣꯠꯄ ꯌꯥꯗ꯭ꯔꯦꯅꯦ
ꯑꯣ ꯑꯩꯈꯣꯏꯗꯤ ꯂꯣꯏꯗ꯭ꯔꯤ ꯗꯦꯠ ꯐꯣꯔꯇꯤꯟ ꯐꯤꯐꯇꯤꯟ ꯑꯗꯨꯃꯥꯏꯅ ꯂꯣꯏꯗꯣꯏꯅꯦ ꯑꯩꯈꯣꯏ ꯑꯩꯗꯤ
ꯉꯥꯏꯔꯅꯣꯁꯣ
ꯍꯣꯏ ꯋꯥꯏ
ꯍꯣꯏ ꯍꯂꯣꯒꯤ ꯊꯕꯛꯇꯤ ꯍꯣꯏ ꯋꯥꯡꯕꯅꯁꯨ
ꯎ ꯑꯣꯝ ꯎꯝ
ꯂꯍꯣꯟꯗ ꯅꯃꯤ ꯀꯌꯥ ꯁꯨꯔꯦ ꯂꯍꯣꯟꯗꯤ ꯃꯃꯤ ꯀꯌꯥꯁꯨ ꯎꯔꯕ ꯑꯃ
ꯑ ꯇ꯭ꯋꯦꯟꯇꯤ ꯇ꯭ꯋꯦꯟꯇꯤ ꯇꯨ ꯗꯦ ꯁꯨꯔꯝꯒꯅꯤ
ꯑꯁ ꯑꯗꯨꯨꯗꯤ ꯌꯥꯕꯔꯅꯤ ꯍꯥꯏ
ꯍꯣꯏ ꯏꯁꯤꯡ ꯂꯩꯇꯕ ꯑꯗꯨꯁꯨ
ꯑꯣ
ꯉꯥꯏꯔꯝꯃꯤꯅꯦ
ꯍ ꯅꯨꯃꯤꯠ ꯀꯨꯟꯗꯤ ꯌꯥꯈ꯭ꯔꯅꯤꯍꯦ ꯅꯨꯃꯤꯠ ꯇꯔꯥꯃꯉꯥꯅꯤ ꯐꯥꯎ ꯌꯥꯈꯔꯕꯅꯦ
ꯍꯣꯏ ꯎꯝ
ꯑꯁ ꯅꯣꯏ ꯈꯣꯏꯗꯣꯛꯄ ꯀꯥꯟꯗ ꯋꯥ ꯋꯥꯔꯅꯤ ꯑꯗꯨꯗꯤ
ꯍꯣꯏ ꯋꯥꯗꯣꯏꯅꯤ ꯀꯩ ꯎꯄꯥꯏ ꯂꯩꯥꯏ ꯏꯁꯤꯡ ꯂꯩꯗꯣꯏꯒꯤꯅꯤ ꯊꯪꯅꯔꯗꯤ ꯐꯗꯕ
ꯆꯟꯗꯦ꯭ꯔꯣꯝ ꯍꯣꯏ ꯅꯨꯡꯉꯔꯤꯗ
ꯑꯣ ꯀꯩ ꯊꯕꯛ ꯁꯨꯔꯤꯒꯦ ꯅꯣꯏꯗꯤ
ꯎꯝ ꯊ ꯊ ꯀꯅ ꯉꯗꯃ ꯊꯔꯤꯗ ꯆꯨꯝ ꯂ ꯁꯣꯔꯒ ꯑꯗꯨꯃꯥꯏ ꯂꯩꯗꯦ ꯄꯁꯦ
ꯑꯣ ꯎ ꯍꯦꯟꯅ ꯅꯨꯡꯉꯥꯏꯕꯅꯤꯗ
ꯍ ꯍ ꯍ
ꯑꯩꯈꯣꯏꯁꯨ ꯊꯕꯛ ꯀꯟꯅ ꯊꯤꯔꯤ
ꯏꯕꯟꯅꯤ ꯆꯞ ꯃꯅꯩꯅꯦ ꯑꯗꯨꯗꯤ
ꯍꯣꯏ ꯆꯞ ꯃꯅꯩ ꯀꯩ ꯎꯄꯥꯏ ꯂꯩ
ꯊꯕꯛ ꯊꯤꯕ ꯌꯥꯝ ꯂꯨꯋꯦ ꯃꯅꯤꯄꯨꯔꯁꯦ
ꯍꯣꯏ
ꯄꯩꯁꯥꯒꯤ ꯄꯋ꯭ꯔꯥ ꯉꯥꯛꯇꯅꯤ
ꯄꯩꯁꯥ ꯄꯣꯛꯀꯣꯟ ꯉꯥꯛꯇꯅꯦ
ꯕꯨꯗꯨ ꯑꯣꯏꯌꯦ ꯃꯣꯏꯁꯨ ꯄꯩꯁꯥ ꯂꯩꯌꯦ ꯃꯣꯏꯗꯤ ꯌꯥꯔꯤꯕ ꯊꯕꯛ ꯐꯪꯉꯦꯕ
ꯑꯣ ꯄꯩꯁꯥ ꯂꯩꯔꯦ ꯊꯕꯛ ꯂꯩ ꯄꯩꯁꯥ ꯂꯩꯇꯗꯤ ꯂꯩꯇꯦ ꯇꯣꯛ ꯑꯦ ꯂꯥꯎ ꯆꯠꯇꯣꯏꯅꯦ ꯀꯩ ꯎꯄꯥꯏ ꯂꯩ
ꯂꯧꯕꯨꯛꯇ ꯂꯧꯔꯤꯗ ꯑꯩ ꯑꯃꯨꯛ ꯌꯨꯡꯂꯒ ꯂꯩꯗꯣꯏꯕ
ꯍꯣꯏ
ꯕꯤꯔꯤꯌꯥ ꯑꯃ ꯄꯥꯏꯔꯒ ꯆꯤꯡꯂꯒ
ꯍꯣꯏ ꯆꯤꯡꯒꯤ ꯃꯈꯥꯣꯛ ꯑꯃ ꯄ ꯄ꯭ꯂꯥꯁꯇꯤꯛꯇ ꯄꯥꯏꯔꯒ ꯆꯠꯇꯣꯏꯅꯦ ꯀꯩ ꯐꯥꯏ ꯂꯩ ꯑꯩꯈꯣꯏꯗꯤ
ꯂꯧ ꯁꯨꯕꯒ ꯂꯣꯏꯕ ꯀꯥꯟꯗ ꯃꯔꯛ ꯃꯔꯛꯇ ꯃꯤꯁꯇ꯭ꯔꯤꯒꯤ ꯊꯕꯛ ꯁꯨꯕ ꯆꯠꯄ ꯅꯂꯥ ꯇꯧꯕ ꯆꯠꯄ ꯂꯣꯏꯔꯒ ꯌꯣꯛꯄꯛ ꯄꯥꯏꯔꯒ ꯍꯣꯏ ꯍ ꯃꯇꯝ ꯃꯇꯝꯒꯤ
ꯍꯕ
ꯃꯗꯨꯒꯤ ꯂꯥꯏꯐꯇꯣ ꯅꯨꯡꯉꯥꯏꯕꯅꯤꯗ
ꯍꯥꯥ
ꯑꯩꯈꯣꯏꯒꯤ ꯂꯥꯏꯐꯇꯣ ꯅꯨꯡꯉꯥꯏꯕꯅꯤ
ꯍꯣꯏ ꯅꯨꯡꯉꯥꯏ ꯐ꯭ꯔꯦ ꯉꯛꯇ ꯂꯩꯔꯒ
ꯂꯧ ꯍꯥꯏꯁꯨ
ꯍꯣꯏ
ꯂꯧ ꯍꯥꯏꯁꯦ ꯃꯇꯝ ꯆꯞꯄꯗ ꯑꯗꯨꯃꯥꯏꯅꯁꯨ ꯎꯗꯕ ꯅꯠꯇꯦꯕ
ꯎꯝ ꯎꯝ
ꯊꯥ ꯊꯥꯗꯀꯣ ꯃꯔꯛ ꯃꯔꯛꯇ ꯑꯗꯨꯃꯥꯏꯅ ꯆꯠꯇꯣꯏꯅꯦꯕ ꯁꯇꯦꯞ ꯕꯥꯏ ꯏꯁꯇꯦꯞ ꯑꯗꯨꯃꯥꯏꯅ ꯆꯠꯇꯣꯏꯅꯦꯕꯀꯣ
ꯎꯝ ꯑ
ꯑ
ꯑꯗꯨꯏꯁꯦ ꯄꯩꯁꯥ ꯇꯥꯅ ꯌꯥꯝ ꯋꯥꯏꯗ ꯁꯤꯖꯟꯁꯦ ꯑꯣ ꯂꯥꯛꯑꯁꯤ ꯑꯔꯦ ꯑꯩꯈꯣꯏ ꯀꯣꯄ ꯇꯥ ꯈꯪꯉꯤꯗꯅ
ꯎꯝ ꯎꯝ ꯎꯝ
ꯎꯝ ꯑꯗꯣ ꯄꯥꯏꯔꯒ ꯁꯤꯖꯟ ꯑꯃꯗ ꯋꯥꯟ ꯄꯣꯏꯟ ꯊꯥꯔꯇꯤꯒꯨꯝꯕ ꯇꯥꯜꯂꯦꯕ ꯗꯁ ꯌꯥꯔꯦ ꯁꯤꯛꯇꯤ ꯁꯚꯦꯟꯇꯤ ꯑ ꯑꯣꯏꯔꯦ
ꯈꯔꯝꯗꯀꯣ
ꯍꯥꯥ
ꯀꯣꯕꯇꯥꯁꯦ ꯌꯥꯝ ꯆꯪꯅꯔꯛꯇ꯭ꯔꯦꯅꯦ ꯈꯣꯏꯔꯣꯝꯗꯗꯤ
ꯑꯣ ꯄ꯭ꯔꯁꯥꯟꯅꯔꯣ
ꯐꯧꯁꯥ ꯐꯧꯁꯥ ꯉꯥꯛ ꯉꯥꯛꯛꯇꯅ ꯑꯗꯨꯃꯥꯏꯅ ꯆꯪꯕ ꯍꯣꯏ
ꯑꯣ
ꯑꯗꯨꯒꯤ ꯅꯪ ꯍꯥꯏꯕꯒꯨꯝꯅꯀꯣ ꯊꯄꯇꯥꯁꯦ ꯄꯩꯁꯥ ꯌꯥꯝꯅ ꯑꯃꯨ ꯇ ꯂꯝꯅ ꯔꯣꯏꯗ ꯑꯣꯏꯣꯏꯗ
ꯑꯣ
ꯆꯪꯅꯤ ꯆꯪꯉꯦꯑꯕ ꯃꯣꯏꯗꯣ ꯅꯪ ꯍꯥꯏꯕꯒꯗꯀꯣ ꯄꯩꯁꯥ ꯌꯥꯝ ꯇꯥꯜꯂꯝꯃꯔꯣꯏꯕ ꯌꯥꯝꯗ꯭ꯔꯦꯕ ꯃꯣꯏ ꯈꯣꯏꯕꯔꯤꯗꯣ
ꯑꯣ ꯍꯣꯏ ꯑꯗꯨ ꯎꯝ ꯇꯦꯔꯦꯁ ꯌꯥꯝꯕꯅꯦꯅꯀꯣ
ꯑꯥꯥ ꯂꯧꯔꯤ ꯑꯋꯥꯡꯕ
ꯍꯣꯏ ꯇꯦꯔꯦꯁ ꯉꯥꯛꯇꯅꯦꯕ ꯑꯩꯩ ꯑꯗꯨꯒꯤ ꯋꯥꯗ ꯋꯥꯦ ꯀꯥꯏꯅ
ꯍꯣꯏꯔꯣꯡꯝꯒꯤ ꯂꯧꯁꯤ ꯑꯗꯨꯃꯥꯏꯅ ꯇꯧꯋꯦꯗ ꯈꯔꯗꯤꯀꯣ ꯑꯗꯨꯗ ꯐꯧꯁꯥꯅ ꯇꯦꯝ ꯃꯈꯈꯥꯏꯒ ꯁꯤ ꯑꯃꯒ ꯂꯧꯗꯣ
ꯑꯣ ꯑꯣ
ꯁꯦꯝꯗꯣꯛꯄꯒꯤ ꯑꯗꯨꯃꯥꯏꯅ ꯇꯧꯕꯅꯤꯅ ꯐꯪꯁꯟ ꯆꯪꯕ ꯉꯝꯕꯅꯤꯅ
ꯍ
ꯃꯥ ꯃꯊꯛꯀꯤ ꯃ꯭ꯔꯣꯝꯒꯤ ꯂꯧꯁꯤꯡꯗꯨ ꯅꯪ ꯍꯥꯏꯥꯏꯕꯒꯨꯝꯅꯀꯣ ꯇꯦꯔꯦꯁꯄꯨ ꯌꯥꯉꯕ ꯂꯧꯔꯤꯗ ꯋꯥꯡ ꯋꯥꯡꯉꯤꯕ ꯑꯗꯨꯗꯤ ꯄꯨꯁꯟ ꯄꯨꯁꯟ ꯆꯪꯕ ꯌꯥꯗ꯭ꯔꯦ ꯑꯇꯣꯞ ꯑꯀꯣꯄ ꯇꯥꯅ ꯉꯥꯛꯇ ꯑꯗꯨꯃꯥꯏꯅ ꯆꯪꯉ ꯅꯨꯡꯥꯏꯒꯤꯗꯤ
ꯍꯧꯗꯗꯤ ꯀꯥꯁꯠꯇ ꯏꯅꯣꯅ ꯏꯝ ꯂꯩꯗ꯭ꯔꯣ
ꯎꯝ ꯂꯣꯏꯈ꯭ꯔꯅꯦꯗꯁꯤꯗ
ꯑꯣ
ꯏꯉꯕ ꯑꯗꯨ ꯃꯥꯥꯏꯅ ꯉꯗ ꯑ
ꯑꯂꯦ ꯈꯨꯜꯗ ꯌꯥꯝ ꯁꯥꯏꯅꯦ
ꯆꯤꯡꯃꯨꯛ ꯂꯧꯔꯅꯅꯨꯡ ꯍꯥꯏꯁꯤꯕꯣ
ꯍꯥꯥ
ꯆꯤꯡꯒꯤ ꯂꯧꯔꯕ ꯇꯝꯒꯤ ꯂꯧꯔꯕ
ꯇꯝꯒꯤꯅꯤꯗ ꯇꯝꯒꯤꯁꯨ ꯌꯥꯎꯋꯦ ꯆꯤꯡꯒꯤꯁꯨ ꯌꯥꯎꯋꯦ ꯅꯤꯡꯃ ꯌꯥꯎꯗ
ꯑꯣ ꯀꯗꯥꯏ ꯑꯩ ꯆꯠꯀꯅꯤ ꯅꯣ ꯌꯦꯡꯁꯤ
ꯍꯥ ꯈꯪꯗꯦ ꯏꯚꯤꯅꯤꯡ ꯏꯚꯤꯅꯤꯡꯗ ꯑꯃꯨꯛ ꯆꯠꯀꯗ꯭ꯔꯥ ꯈꯪꯗꯦꯗ
ꯂꯧ ꯂꯑꯣ ꯃ
ꯍꯣꯏ ꯌꯦꯡꯅꯤꯡꯉꯥꯏ ꯃꯣꯏꯅ ꯀꯧꯔꯗꯤ ꯑꯃꯨꯛ ꯆꯠꯇꯣꯏꯅꯦ ꯀꯧꯗ꯭ꯔꯗꯤ ꯊꯣꯛꯏꯦ
ꯏꯁꯤꯡ ꯂꯩꯇꯦ ꯍꯥꯏꯗꯤ ꯑꯩꯗꯤ ꯉꯛꯀꯅꯤꯅꯔꯣꯝꯗ
ꯑ ꯂꯩꯕꯨꯗꯤ ꯂꯩꯌꯦꯕ ꯑꯗꯣ
ꯌꯥꯝꯗꯕ
ꯑꯣ ꯌꯥꯝꯗꯕ
ꯖꯒꯥ ꯖꯒꯥꯗ ꯄꯣꯛꯅꯤꯡ ꯕꯔꯕꯣ ꯂꯝꯕꯤꯒꯤ ꯃꯇꯥꯏꯒꯤ ꯂꯧꯁꯤꯡꯗꯤ ꯄꯨꯔꯥ ꯂꯣꯏꯅ ꯑꯃꯨꯛ ꯂꯣꯏꯁꯤꯟꯈ꯭ꯔꯕ
ꯍꯣꯏ
ꯑꯣ
ꯂꯣꯏꯅꯦ ꯂꯣꯏ ꯁꯪꯀꯔꯦ ꯑꯗꯨ ꯑꯗꯨ ꯂꯎ ꯇꯔꯥꯒꯨꯝꯕ ꯉꯥꯛꯇꯅꯦꯅ ꯂꯩꯔꯤꯁꯨ ꯅꯗꯤ ꯂꯏ ꯈꯔ
ꯖꯒꯥ ꯖꯒꯥꯗꯁꯨ ꯍꯣꯏ ꯖꯒꯥ ꯖꯒꯥꯗꯁꯨ ꯄꯣꯟꯟ ꯃꯕꯅ
ꯍꯣꯏ
ꯈꯔꯣ ꯉꯇ꯭ꯔꯁꯨ ꯑꯗꯨꯃꯥꯏꯅ ꯇꯧꯔꯒꯗꯜꯂꯤ ꯅꯠꯇꯕꯗ ꯃꯥꯜꯂꯤꯕꯁꯦ ꯑꯩꯈꯣꯏꯅ ꯄꯪꯐꯦꯟ ꯍꯨꯟꯕꯒꯤꯀꯣ ꯊꯣꯟ ꯑꯗꯨꯃꯥꯏꯅ ꯂꯣꯏꯔ
ꯄꯝꯐꯤꯟꯗꯤ ꯑ ꯂꯥꯁꯨꯏ ꯂꯣꯏ ꯂꯣꯏꯈ꯭ꯔꯦꯗ
ꯎꯝ ꯑꯩꯈꯣꯏꯒꯤ ꯁꯨꯝ ꯅꯨꯃꯤꯠ ꯀꯨꯟꯃꯨꯛ ꯁꯨꯍꯈ꯭ꯔꯦꯗ ꯗ ꯃꯨꯀꯥ ꯐꯔꯦꯅ ꯄꯤ
ꯍ
ꯗ ꯍ ꯀꯥ ꯄꯜꯂ ꯈꯥꯟꯗ ꯏꯁꯤꯡ ꯂꯩꯕ ꯀꯥꯟꯗ ꯑꯃꯨꯛ ꯐꯣꯠꯀꯦ ꯍꯥꯏꯔꯕ ꯀꯥꯟꯗ ꯅꯣꯡꯃꯁꯤ ꯑꯃꯨꯛ ꯇꯥꯗ꯭ꯔꯕꯅ ꯑꯃꯨꯛ
ꯑꯃꯨꯛ ꯐꯥꯎꯕꯗ ꯄꯝꯁꯅꯤ ꯋꯥꯕꯅꯤ
ꯑꯦ ꯄꯥꯡꯐꯦꯟꯁꯦ ꯅꯨꯡꯉꯥꯏꯈ꯭ꯔꯦ ꯍꯧꯖꯤꯛꯇꯤ ꯀꯩꯅꯣ
ꯑꯩꯗꯤ ꯇꯜꯂꯦ ꯑꯗꯣ
ꯅꯪ ꯅꯪ ꯁꯣ ꯗꯥꯛꯇꯔꯕꯉꯅꯦ ꯁꯨꯔꯛꯇꯕꯒꯤꯅꯦ ꯍꯥꯏꯗꯤꯀꯣ ꯅꯪ ꯄꯪꯐꯦꯟ ꯇꯧꯔꯛꯇꯕꯤꯒꯤꯅꯦꯕ
ꯑꯣ
ꯑꯩꯈꯣꯏꯁꯨ ꯍꯥꯟꯅ ꯊꯥꯏ ꯅꯣꯡ ꯁꯤꯡꯈ꯭ꯔꯤꯒꯔꯥ ꯐꯖꯕꯒꯗꯤ ꯀꯅꯣ ꯑꯩꯈꯣꯏꯁꯨ ꯂꯧꯍꯣꯟ ꯍꯣꯜꯂꯒ ꯐꯩꯔꯒ ꯑꯗꯨꯃꯥꯏꯅ ꯂꯤꯡꯡꯂꯝꯃꯦꯦꯕ ꯍꯧꯖꯤꯛꯀꯥꯟꯗꯤ ꯅꯣꯡ ꯇꯅꯤꯣ ꯑꯗꯨꯃꯅ ꯇꯧꯔꯒ ꯆꯍꯤ ꯇꯔꯥ ꯑꯗꯨꯃꯥꯏꯅ ꯍꯦꯜꯂꯛꯈ꯭ꯔꯦꯕ ꯑꯗꯨꯒꯤ
ꯑꯣ
ꯆ ꯀꯗꯤ ꯀꯩꯅꯩꯅꯣꯅꯦ ꯄꯩꯁꯥꯁꯨ ꯌꯥꯝ ꯁꯦꯐ ꯑꯣꯏꯗ꯭ꯔꯣ ꯂꯧ ꯂꯤꯡꯉꯀꯥꯟꯗ ꯂꯤꯁꯤꯡ ꯃꯉꯥ ꯂꯧꯦꯅ ꯍꯥꯏꯅꯤ ꯗꯤꯁꯌꯔꯁꯦ
ꯍꯣꯏ ꯑꯣ ꯄꯨꯡ ꯑꯩꯈꯣꯏꯗꯤ ꯄꯨꯡ ꯑꯃ ꯐꯥꯏꯚ ꯍꯟ꯭ꯔꯦ ꯐꯥꯏꯚ ꯍꯟ꯭ꯔꯦ ꯂ ꯂꯧꯋꯦ
ꯑꯔ ꯄꯨꯡꯒꯥ
ꯑꯣ ꯄꯨꯡ ꯑꯃꯗ
ꯑꯣ ꯑꯗꯨꯗꯤ ꯃꯤ ꯀꯌꯥꯅ ꯂꯤꯡꯕ
ꯑꯣ ꯂꯧ ꯂꯧꯒꯤ ꯂꯥꯛꯌꯦꯗ
ꯑꯗꯨꯗꯤ ꯀꯌꯥꯃꯨꯛ ꯇꯥꯗꯒꯅꯤ ꯑꯗꯨꯗꯤ ꯃꯤꯨꯡ ꯇꯔꯨꯛꯅ ꯂꯤꯡꯃꯀꯥꯟꯗ ꯁꯪꯉꯝꯗ
ꯑꯣ ꯂꯧ ꯑꯃꯅ ꯄꯨꯡ ꯇꯔꯥ ꯃꯉꯥ ꯄꯨꯡ ꯑꯅꯤ ꯑꯍꯨꯝ ꯑꯗꯨꯝꯁꯨ ꯌꯥꯎꯋꯦꯗ
ꯑꯁ ꯑꯩꯈꯣꯏꯗꯤ ꯂꯧ ꯂꯧ ꯑꯝꯇ ꯋꯥꯅ ꯆꯜꯂ
ꯑꯣ
ꯀꯕꯨꯇꯥ ꯀꯣꯏꯌꯦ ꯃꯥꯕ ꯀꯥꯟꯗꯁꯨ ꯅꯣꯏ ꯄꯨꯡꯁꯤꯡꯗ ꯑꯗꯨꯃꯥꯏꯅ ꯆꯠꯇ꯭ꯔꯣ
ꯍꯥꯥ ꯁꯠꯦ ꯍꯗꯤ
ꯖꯒꯥ ꯖꯒꯥ ꯑꯗꯨ ꯑꯗꯨꯃꯥꯏ ꯂꯩꯕꯅꯦ
ꯑꯣ
ꯁꯪꯒꯝꯗ ꯀꯌꯥ ꯂꯧꯋꯦ ꯑꯗꯨꯗꯤ ꯍꯟꯗꯛꯁꯦ
ꯑꯣ ꯕꯣꯔꯥ ꯑꯩꯠꯇꯤ ꯅꯥꯏꯟꯇꯤ
ꯎꯝ ꯅꯠꯇꯦ ꯀꯣꯏꯕꯒꯤ ꯃꯃꯜꯗꯣ ꯍꯥꯏꯕꯅꯤ ꯀꯄꯇꯥ ꯀꯣꯏꯕ ꯀꯃ ꯃꯟꯗꯣ
ꯑꯣ ꯐꯥꯏꯚ ꯊꯥꯎꯖꯟ ꯌꯥꯝꯗꯦꯗ ꯍꯣꯏ
ꯌꯥꯝꯃꯟꯗ꯭ꯔꯦꯅꯦ ꯐꯥꯏꯚ ꯊꯥꯎꯖꯟꯗꯤ ꯁꯪꯉꯝꯗ
ꯌꯥꯝꯗꯤ ꯌꯥꯝꯂꯗ ꯗ꯭ꯔꯥꯏꯚꯔ ꯑꯅꯤꯅꯦꯕ ꯑꯩꯈꯣꯏꯗꯨ ꯑꯍꯨꯝ ꯌꯥꯎꯕ ꯂꯏ ꯑꯅꯤ ꯌꯥꯎꯕ ꯂꯏ ꯑꯃ ꯈ